ꯑꯥ
ꯀꯦꯟꯁ ꯇꯥꯔꯕꯣ
ꯇꯥꯔꯦ ꯇꯥꯔꯦ ꯀꯩꯗꯧꯔꯝꯃꯤꯅꯣ
ꯑꯁ ꯑꯁ ꯇꯨꯝꯃꯒꯦ ꯇꯧꯔꯝꯕꯅꯤꯅꯦ
ꯇꯥꯕ꯭ꯔꯣ
ꯇꯥꯏ ꯇꯥꯏ
ꯍꯜꯂꯣ
ꯇꯥꯏꯌꯦ
ꯑꯣ ꯀꯩꯗꯧꯔꯝꯃꯤꯅꯣ
ꯇꯨꯝꯊ ꯍꯦꯅ ꯇꯧꯔꯝꯕꯅꯤꯅꯦ ꯁꯤꯗꯤ ꯕꯣꯜꯁꯨ ꯂꯩꯇꯦꯅ ꯅꯅ ꯇꯨꯨꯡꯦ
ꯑꯣ ꯀꯩ ꯏꯟꯁꯥꯡ ꯆꯥꯔꯕ
ꯏꯟꯁꯥꯡꯁꯦ ꯉꯁꯥꯏꯗꯣ ꯀꯩꯅꯣ ꯇꯧꯕꯅꯦ ꯑ ꯁꯌꯨꯛꯇꯣ ꯕꯤꯁꯀꯤꯃꯥꯏꯅ ꯊꯦꯡꯅ ꯆꯥꯔꯦꯕ ꯑꯗꯨꯩ ꯆꯊꯦꯅ ꯇꯧꯅꯤ ꯑꯗꯣ ꯅꯨꯃꯤꯗꯥꯡꯁꯦ ꯈꯤꯇꯪ ꯊꯦꯡ ꯆꯥꯖꯦꯜ ꯇꯧꯕꯗ ꯏꯟꯁꯥꯡꯁꯦ ꯏꯚꯟ ꯃꯣꯏꯅ ꯁꯛꯑꯗ ꯁꯪꯗ ꯃꯇꯨ ꯑꯣꯏ ꯇꯧꯔꯒ ꯆꯥꯛ ꯆꯥꯔꯨꯏꯕ꯭ꯔꯥ
ꯑꯥ
ꯑꯗꯨꯒꯤ ꯀꯩꯅꯣ ꯇꯧꯕ ꯍꯥꯏꯇꯥꯔꯦ ꯎꯝ ꯏꯟꯖꯥꯡ ꯈꯔ ꯄꯣꯔꯛꯏꯦ ꯑꯗꯨ ꯄꯣꯔꯛꯏ ꯏꯟꯖꯥꯡꯗꯨꯅ ꯃꯤ ꯑꯃꯐꯧꯛ ꯆꯥꯛ ꯀꯣꯟꯅꯔꯣꯏ
ꯎꯝ
ꯑꯗꯨ ꯌꯦꯡꯅꯗꯣꯏ ꯕꯦ ꯁꯤ ꯏꯕꯥꯅꯤꯗ ꯑꯁꯤꯗꯤ ꯀꯃꯥꯏꯅ ꯀꯃꯥꯏꯅ ꯇꯧꯁꯤꯦ ꯈꯣꯠꯁꯤꯒꯦꯅ ꯇꯧꯅꯔꯦ ꯑꯗꯨꯒ ꯏꯟꯖꯥꯡꯗ ꯆꯠꯁ ꯂꯥꯎꯅ ꯂꯩ ꯆꯠꯂꯦ ꯑꯗꯨꯒ ꯃꯔꯤꯟ ꯑꯉꯧꯕꯗ ꯂꯩꯔꯦ ꯊ꯭ꯔꯤꯗ ꯆꯥꯔꯦ
ꯑꯣ ꯐꯔꯦ ꯑꯗꯨꯅ
ꯎꯝ ꯏꯟꯖꯥꯡꯁꯤ ꯊꯣꯡꯕ ꯂꯣꯏ ꯇꯅꯔꯦꯕ ꯑꯩꯈꯣꯏꯁꯦ
ꯑꯣ
ꯑꯗꯩ ꯑꯗꯨꯝ ꯂꯩꯔꯦ ꯆꯥꯔꯦ ꯈꯣ
ꯑꯥ ꯏꯟꯖꯥꯡ ꯊꯣꯡꯕ ꯑꯍꯩꯕ ꯂꯩꯕꯅꯤꯅ
ꯚꯥꯏ
ꯇꯟꯅꯔꯤꯕꯅꯤꯗꯣ
ꯈꯪꯗꯦꯗꯔꯣ ꯊꯣꯡꯉꯨꯁꯦ ꯂ ꯂꯧꯇꯅꯔꯦꯅꯦ
ꯎꯝ ꯎꯝ
ꯂꯣꯏ ꯂꯩꯔꯒꯕꯨꯗꯤ ꯂꯣꯏꯅ ꯊꯣꯡꯕꯤꯕꯅꯦ ꯃꯥ ꯀꯩꯅꯣ ꯇꯧꯔꯒꯗꯤ ꯊꯕꯛ ꯆꯤꯟꯗ꯭ꯔꯒꯗꯤ ꯃꯤꯗꯨ ꯊꯕꯛ ꯃꯣꯏꯅ ꯁꯤ ꯃꯦꯟꯐꯤꯠꯀꯤ ꯃꯃꯥꯟꯅꯕꯤ ꯊꯣꯏꯑꯦꯅ ꯑꯗꯨꯏ ꯁꯞꯄꯣꯔꯠ ꯇꯧꯅꯦꯅ ꯆꯠꯈꯤꯕꯅꯦꯕ
ꯑꯣ
ꯑꯗꯨꯗꯨꯅ ꯃꯥꯁꯨ ꯊꯣꯡꯉꯨꯗ꯭ꯔꯕ ꯑꯩꯁꯦ ꯑꯠꯂꯣꯏꯕꯤꯗꯟꯁꯠꯂꯥꯛꯑ ꯃꯣꯏ ꯇꯥ ꯇꯥ ꯂꯩꯅꯦ ꯑꯗꯨꯗ
ꯎꯝ
ꯑꯩ ꯏꯟꯖꯥꯡ ꯂꯩꯔ ꯆꯥꯔꯁꯤ ꯂꯥꯛꯑꯣꯅ ꯆꯠꯂꯦꯗꯣ
ꯑꯣ ꯑꯦ ꯑꯗꯣ ꯅꯪ ꯀꯩꯅꯣ ꯗꯤꯖꯥꯔꯇꯦꯁꯟ ꯀꯩꯅꯣ ꯇꯧꯗꯥꯏꯅꯦ ꯔꯤꯖꯥꯔꯕꯦꯁꯟ ꯑꯗꯨꯗꯣ ꯄꯩꯁꯥ ꯀꯌꯥ ꯀꯌꯥ ꯂꯧꯒꯦ
ꯗꯤꯖꯔꯇꯦꯁꯟꯒꯤꯗꯣ ꯀꯩꯅꯣ ꯇꯧꯋꯦ ꯑꯩꯈꯣꯏꯅ ꯍꯧꯗꯣꯏꯅ ꯄꯨꯂꯞ ꯁꯦꯝꯃꯒꯗꯤ ꯑꯗꯨꯝ ꯎꯝ ꯑꯩꯗꯤ ꯌꯥꯝ ꯀꯟꯅ ꯂꯧꯗꯦꯕ ꯃꯤꯗꯤ ꯄꯦꯁꯇ ꯄꯦꯖ ꯑꯃꯃꯝꯗ ꯂꯨꯄꯥ ꯐꯣꯔꯇꯤ ꯐꯣꯔꯇꯤꯒ ꯁꯥꯏꯌꯦꯕ ꯃꯅꯤꯄꯨꯔꯤ ꯀꯥꯡꯕꯨꯗꯗꯤ ꯄꯦꯖꯇ ꯐꯣꯔꯇꯤ ꯁꯥꯏꯌꯦ ꯑꯗꯨꯒ ꯏꯪꯂꯤꯁꯇ ꯑꯣꯏꯔꯒꯅ ꯊꯥꯔꯇꯤ ꯐꯥꯏꯚ ꯊꯥꯔꯇꯤ ꯁꯨꯃꯥꯏꯅ ꯁꯥꯏꯌꯦꯕ ꯑꯗꯣ ꯑꯩꯗꯤ ꯑꯗꯨꯃꯥꯏꯅ ꯌꯦꯡꯕꯤꯗ꯭ꯔꯦ ꯑꯗꯨꯝ ꯆꯥꯎꯔꯥꯛꯄ ꯑꯗꯨꯝ ꯍꯥꯏꯔꯒ ꯃꯣꯏꯅ ꯈꯔ ꯍꯦꯜꯂꯑꯦ ꯍꯦꯜꯂꯛꯦꯃꯥꯏꯅ ꯇꯧꯔꯦꯕ ꯍꯥꯏꯗꯤ ꯃꯣꯏꯁꯨ ꯁꯦꯝꯁꯪꯗꯣꯏꯅꯤꯅꯅ ꯑꯗꯨꯃꯥꯏꯅ ꯇꯧꯋꯦ ꯑꯗꯨꯅ ꯍꯟꯗꯛꯀꯤ ꯁꯦꯝꯕꯗꯣ ꯂꯤꯁꯤꯡ ꯑꯅꯤ ꯂꯧꯋꯦ꯫ ꯑꯗꯨ ꯀꯩꯅꯣ ꯇꯧꯋꯦ ꯀꯩꯀꯥ ꯕꯥꯏꯅꯤꯡ ꯀꯩꯀꯥꯗ ꯑꯥ ꯕꯥꯏꯅꯤꯡ ꯀꯩꯀꯥꯗꯣ ꯀꯩꯅꯣ ꯇꯧꯔꯗꯣ ꯍꯥꯔꯠ ꯕꯥꯏꯅꯤꯡ ꯑꯣꯏꯔꯒꯗꯤ꯫ ꯅ ꯕꯥꯏꯅꯤꯡ ꯑꯃ ꯀꯩꯅꯣ ꯀꯣꯕꯔ ꯊꯥꯅ ꯇꯧꯕꯤꯗꯣ꯫ ꯑꯗꯨꯗꯨꯅ ꯂꯨꯄꯥ ꯆꯥꯝꯃꯔꯤ ꯌꯥꯡꯈꯩ ꯑꯗꯨꯃꯥꯏꯅ ꯂꯧꯋꯦ꯫ ꯑꯗꯨꯒ꯫ ꯕꯨꯛ ꯕꯥꯏꯟꯗꯤꯡ ꯈꯤꯇꯪ ꯍꯟꯊꯕꯗꯨꯅ ꯂꯥꯏꯔꯤꯛꯀꯤ ꯇꯥꯏꯞꯇ ꯅꯝꯕꯥꯗꯨꯅ ꯑꯗꯨꯝ ꯈꯔ ꯍꯟꯊꯩ ꯑꯗꯨꯅ ꯑꯗꯨꯅ ꯑꯃꯨꯛ ꯏꯁꯄ꯭ꯔꯥꯏꯔꯒ ꯃꯥꯟꯅꯕ ꯑꯃꯨꯛ ꯄꯩꯁꯥꯗꯣ ꯈꯔ ꯑ ꯑꯃꯗꯨꯅ ꯂꯨꯄꯥ ꯇꯔꯥꯃꯨꯛ ꯑꯃꯥꯏ ꯍꯦꯟꯕ ꯌꯥꯝ ꯀꯟꯅ ꯍꯦꯟꯗꯦꯕ ꯑꯗꯨꯅ ꯑꯃꯨꯛ꯫
ꯑꯣ꯫
ꯑꯃꯥꯏ ꯂꯧꯅꯩ꯫
ꯑꯗꯣ ꯅꯣꯏꯒꯤꯁꯦ ꯀꯩꯅꯣ ꯇꯧꯔꯤꯔꯕ ꯍꯥꯏꯗꯤ ꯅꯪꯅ꯫ ꯁꯨꯝ ꯆꯥꯎꯔꯥꯛꯅ ꯂꯨꯄꯥ ꯇꯨ ꯊꯥꯎꯖꯟ ꯂꯧꯕꯁꯦ꯫
ꯑꯥ꯫
ꯁꯤꯁꯤꯗ ꯀꯩꯅꯣ ꯀꯩꯀꯥ ꯕꯥꯏꯟꯗꯤꯡ ꯀꯩꯀꯥꯒꯤ ꯂꯣꯏ ꯌꯥꯎꯔꯕ꯭ꯔꯕ꯫
ꯌꯥꯎꯔꯣꯏꯍꯦ ꯑꯩ ꯑꯩ ꯈꯣꯔꯁꯥꯅꯦ ꯑꯗꯨꯅ ꯂꯤꯁꯤꯡ ꯑꯅꯤꯗꯨꯅ ꯃꯥ ꯇꯣꯉꯥꯟꯅ ꯑꯃꯨꯛ ꯂꯧꯗꯣꯏꯕ꯫ ꯕꯥꯏꯟꯗꯤꯡꯒꯤꯗꯨꯅ ꯑꯁꯣꯝꯗ ꯂꯨꯄꯥ ꯂꯤꯁꯤꯡ ꯑꯃ ꯆꯥꯝꯃꯔꯤ ꯇꯥꯔꯦ ꯍꯥꯏꯔꯦꯅ ꯑꯗꯨꯒ ꯑꯩꯅ ꯑꯩꯅꯍꯟꯅ ꯑꯩꯅ ꯊꯤꯕ꯭ꯔꯥ ꯅꯠꯇ꯭ꯔꯒꯅ ꯃꯣꯏꯅ ꯄꯤꯔꯛꯑꯒꯗꯤ ꯃꯣꯏꯅ ꯄꯤꯔꯛꯄꯗꯨꯅ ꯑꯃꯨꯛ ꯂꯧꯔꯦ ꯅꯠꯇ꯭ꯔꯒꯅ ꯑꯩꯅ ꯂꯧꯔꯒ ꯃꯣꯏꯅ ꯀꯣꯟꯅ ꯍꯟꯖꯤꯜꯂꯛꯄ ꯑꯗꯨꯃꯥꯏꯅ ꯇꯧꯋꯦ꯫
ꯑꯣ꯫
ꯉꯁꯤ ꯑꯉꯥꯡ ꯑꯃꯒꯤ ꯂꯧꯒꯗꯕꯅꯦꯕ ꯂꯧꯔꯦ ꯃꯥꯏꯗꯣ ꯂꯤꯁꯤꯡ ꯑꯃꯒ ꯆꯥꯇ꯭ꯔꯨꯛ ꯇꯥꯕꯅꯦ꯫ ꯑ ꯇꯧꯔ ꯂꯧꯔꯦ ꯃꯥ ꯀꯦꯟꯅ ꯀꯦꯁꯇ ꯄꯤꯔꯛꯀꯦꯌꯦ꯫ ꯑꯩꯅ ꯑꯗꯨꯝ ꯇꯧꯔ ꯂꯧꯔꯣ ꯃꯥ ꯉꯁꯤ ꯑꯗꯨꯝ ꯒꯦꯟ ꯍꯥꯏꯕꯅꯤ ꯀꯦꯁ ꯄꯨꯔꯒ ꯑꯩꯅ ꯁꯤꯗ ꯊꯕꯛ ꯂꯩꯔꯦꯅ ꯍꯌꯦꯡ ꯂꯧꯔꯣꯅ ꯍꯌꯦꯡ ꯂꯥꯛꯑꯅꯤ ꯃꯥ꯫
ꯐꯩꯅꯦ ꯑꯗꯨ ꯃꯥꯥꯏ ꯈꯔ ꯈꯔ ꯀꯩꯅꯣ ꯇꯧꯔꯤꯗꯨꯁꯨ꯫
ꯑꯗꯨ ꯅꯣꯏꯁꯨ ꯃꯤ ꯈꯔꯗꯤ ꯊꯤꯔꯛꯄ ꯌꯥꯕꯅꯦꯍꯦ꯫
ꯊꯤꯔꯛꯀꯦ ꯊꯤꯔꯛꯀꯦ ꯑꯩꯗꯣ ꯑꯩꯁꯨ ꯅꯍꯥꯟ ꯅꯪꯉꯣꯟꯗ ꯑꯃ ꯍꯥꯏꯔꯝꯃꯤꯗꯅ꫰꫰ ꯑꯗꯨꯗꯨꯗꯤ ꯑꯃꯨꯛ ꯍꯥꯏꯗꯤ꯫ ꯑ ꯃꯣꯏꯗꯣ ꯑꯦꯝ ꯕꯤ ꯑꯦꯒꯤꯔ ꯀꯩꯅꯣꯝ ꯑꯣꯏꯗꯥꯏꯅꯦ ꯑꯩꯁꯨ ꯀꯥꯎꯊꯣꯛꯈ꯭ꯔꯦꯅꯦ꯫ ꯑꯗꯣ ꯑꯗꯨꯒꯨꯝꯕꯗꯨꯗꯤ ꯍꯥꯏꯗꯤ ꯑꯩꯈꯣꯏꯅ ꯇꯧꯔꯤꯕ ꯁꯕꯖꯦꯛꯁꯤ ꯒꯤ ꯂꯥꯏꯟꯗꯤ ꯑꯣꯏꯗꯦꯗꯅꯀꯣ ꯍꯥꯏꯗꯤ꯫
ꯑꯣꯏꯗꯦ꯫
ꯑ ꯑꯗꯨꯗꯨꯅ ꯈꯤꯇꯪ ꯋꯥꯒꯅꯤꯅꯁꯨ ꯈꯟꯕ ꯍꯥꯏꯇꯥꯔꯦ ꯑꯩꯅꯁꯨ ꯅꯉꯣꯟꯗ ꯑꯗꯨꯗ ꯑꯩꯈꯣꯏꯅ ꯁꯨꯛꯈꯪ ꯈꯪꯗꯕ ꯂꯥꯏꯟꯗꯨꯗ ꯇꯧꯔꯗꯤ꯫ ꯄꯣꯠꯇꯨꯗꯤ ꯈꯤꯇꯪ ꯁꯣꯏꯕ ꯈꯣꯠꯄ ꯇꯧꯕ ꯍꯥꯏꯁꯦ ꯃꯤꯒꯤꯁꯨ ꯀꯩꯅꯣꯅꯤꯅ ꯅꯨꯡꯉꯥꯏꯇꯦꯗꯅꯀꯣ꯫
ꯃꯥꯛ ꯃꯥꯛꯅꯤꯅꯦ ꯑꯗꯣ꯫
ꯑꯗꯨꯅꯦ ꯑꯗꯣ ꯑꯗꯨꯗꯨꯅ꯫ ꯏꯃꯥꯟꯅꯕꯗꯨꯅꯗꯤ ꯍꯪꯉꯛꯑꯝꯕꯅꯦ ꯅꯣꯏ ꯀꯅꯥ ꯀꯅꯥ ꯀꯃꯥꯏ ꯀꯃꯥꯏꯅ ꯂꯩꯒꯦ ꯈꯣꯠꯀꯦꯅꯕꯨꯗꯤ ꯑꯗꯨ
ꯎꯝ꯫
ꯑꯩꯁꯨ ꯎꯪ ꯑꯇꯣꯏ ꯑꯇꯣꯞꯄꯗꯕꯨꯗꯤ ꯍꯪꯕ ꯑꯗꯣ ꯑꯇꯣꯞꯄꯗ ꯃꯣꯏꯁꯨ ꯈꯪꯅꯕꯗꯣ ꯄꯥꯛ ꯂꯩꯇꯦ ꯈꯣꯠꯇꯦꯅ ꯍꯥꯏꯔꯛꯄ ꯍꯥꯏꯇꯥꯔꯦ꯫
ꯎꯝ ꯑꯗꯨ ꯀꯩꯅꯣ ꯇꯧꯕ ꯌꯥꯅꯤꯌꯦ꯫ ꯑ ꯃꯣꯏꯒꯤ ꯍꯥꯟꯅꯩ ꯀꯩꯅꯣ ꯄꯦꯁ ꯍꯥꯏꯗꯤ ꯍꯥꯟꯅ ꯇꯧꯈꯤꯕ ꯂꯩꯗꯅ꯫
ꯑꯥ ꯑꯥ꯫
ꯃꯣꯏ ꯍꯥꯟꯅꯒꯤ ꯇꯧꯅꯈꯤꯕ ꯃꯌꯥꯝꯗꯣ ꯍꯥꯏꯗꯤ ꯃꯥꯏ ꯑꯣꯖꯥꯒꯤ ꯃꯈꯥꯗ ꯇꯥꯈꯤꯕ ꯀꯩꯅꯣ ꯂꯩꯕꯗꯣ꯫ ꯗꯤꯌꯥꯗꯦꯁꯟ ꯂꯣꯏꯈꯤꯕꯈꯩꯗꯣ ꯑꯗꯨꯗꯣ ꯑꯃ ꯄꯤꯔꯛꯑꯒꯕꯨꯗꯤ ꯑꯗꯨꯝ ꯁꯦꯝꯕꯥ ꯉꯝꯅꯤꯕ ꯑꯗꯨ ꯎꯗ꯭ꯔꯒꯗꯤ ꯕ꯭ꯂꯥꯏꯟꯗ ꯁꯦꯝꯕꯗꯤ ꯉꯝꯃꯣꯏꯕ꯫
ꯑꯣ ꯑꯩ ꯑꯩꯅ ꯈꯜꯂꯨꯏꯅ ꯍꯥꯏꯗꯤ ꯑꯩꯈꯣꯏꯗꯤ ꯑꯃꯨꯛ ꯁꯣꯁꯦꯜ ꯁꯥꯏꯟꯁꯅꯤꯗꯅꯀꯣ ꯍꯥꯏꯗꯤ ꯏꯖꯨꯀꯦꯁꯟ ꯑꯗꯨꯗ ꯃꯌꯥꯝ ꯂꯩꯒ꯭ꯔꯦ ꯑꯗꯣ ꯑꯗꯨꯃꯥꯏꯅ ꯇꯧꯕꯅꯤꯅ ꯑꯩꯅ ꯈꯜꯂꯨꯏꯅ ꯂꯥꯏꯟꯗꯣ ꯃꯥꯟꯅꯗꯕꯅꯤꯅ ꯍꯥꯏꯗꯤ ꯍꯌꯦꯡ ꯃꯤꯒꯤ ꯀꯣꯜ ꯀꯩꯅꯣꯗꯣ ꯑꯣꯏꯅꯦ ꯃꯥꯔꯛ ꯇꯣ ꯍꯥꯏꯗꯤ ꯃꯆꯥ ꯃꯁꯨꯅꯦ ꯍꯥꯏꯕꯣꯏꯗꯤ ꯐꯩ ꯃꯥꯔꯛꯇꯒꯤ ꯋꯥꯡꯉꯛꯇꯣꯏꯅꯤꯅ ꯑꯗꯨꯃꯥꯏꯟ ꯈꯜꯂꯨꯕ ꯍꯥꯏꯇꯥꯔꯦ ꯑꯗꯣ ꯑꯗꯨ ꯑꯣꯏꯇꯥꯔꯒꯗꯤ ꯑꯩ ꯑꯝꯇꯪ ꯄꯥꯎ ꯂꯧꯒꯦ ꯑꯗꯨꯗꯨꯒ ꯅꯪ ꯑꯝꯇꯪ ꯃꯇꯦꯡ ꯄꯥꯡꯉꯣ ꯑꯥ ꯃꯣꯏꯗꯤ ꯑꯗꯨꯝ ꯄꯩꯁꯥ ꯀꯌꯥꯅꯣ ꯅꯣꯏ ꯄꯤꯔꯣ ꯍꯥꯏꯕꯗ ꯄꯤꯔꯒꯦꯅ ꯂꯩꯌꯦꯕ ꯀꯥꯡꯕꯨꯅꯦ ꯃꯣꯏꯗꯤ
ꯎꯝ
ꯑꯗ ꯑꯁꯣꯅꯥꯀꯜ ꯂꯣꯝꯗ ꯍꯥꯏꯗꯤ ꯑꯩꯈꯣꯏ ꯁꯨꯝ ꯑꯩꯈꯣꯏ ꯏꯌꯥꯝꯕꯖꯤꯡ ꯑꯩꯈꯣꯏ ꯏꯆꯦꯖꯤꯡ ꯃꯄꯥꯟꯂꯣꯝꯗꯒ ꯂꯥꯏꯔꯤꯛ ꯇꯝꯕ ꯈꯣꯠꯄ ꯌꯥꯎꯕꯁꯤꯡꯗꯣ ꯃꯣꯏꯅ ꯁꯨꯝ ꯗꯤꯖꯥꯔꯇꯦꯁꯟ ꯇꯧꯕꯒꯤ ꯃꯤꯉꯣꯟꯗ ꯇꯧꯍꯟꯕꯒꯤ ꯃꯣꯏꯅ ꯄꯤꯔꯤꯖꯦ ꯑꯗꯨ ꯃꯣꯏꯅ ꯑꯩꯈꯣꯏꯗꯤ ꯎꯔꯨꯗꯕꯅꯤꯅꯗꯤ ꯈꯪꯗꯦ ꯍꯥꯏꯖꯅꯩꯔꯥ ꯃꯣꯏ ꯈꯣꯔꯁꯥ ꯈꯔ ꯈꯞꯄꯧꯕ ꯌꯥꯅꯕ꯭ꯔꯥ ꯇꯧꯔꯤꯔꯗꯤ ꯈꯪꯗꯦ ꯑꯗꯨ ꯇ꯭ꯋꯦꯟꯇꯤ ꯀꯦ ꯁꯨꯃꯥꯏꯅꯒ ꯂꯧꯕ ꯇꯦꯟ ꯀꯦ ꯂꯧꯕꯁꯨ ꯌꯥꯎꯋꯦ ꯑꯗꯒꯤ ꯇ꯭ꯋꯦꯟꯇꯤ ꯀꯦ ꯁꯨꯃꯥꯏꯅ ꯂꯧꯕꯁꯨ ꯌꯥꯎꯋꯦ ꯑꯗꯨꯃꯥꯏꯅ ꯇꯧꯋꯦꯅ ꯍꯥꯏꯌꯦ ꯃꯃꯥꯡꯗ ꯑꯩꯅ ꯑꯩꯈꯣꯏ ꯏꯆꯦ ꯑꯃꯗ ꯍꯪꯀꯥꯟꯗ
ꯎꯝ ꯇꯦꯟ ꯀꯦ ꯐꯤꯐꯇꯤꯟ ꯀꯦꯕꯨꯗꯤ ꯂꯧꯅꯕꯅꯦ ꯇ꯭ꯋꯦꯟꯇꯤꯗꯤ ꯃꯨꯛ ꯌꯥꯝꯃꯜꯂꯦ
ꯑꯣ ꯑꯗꯣ ꯑꯥ ꯃꯣꯏ ꯃꯣꯏ ꯑꯥ ꯀꯩꯅꯣꯅꯤꯗ ꯃꯣꯏꯒꯤꯁꯤꯅ ꯑꯃꯨꯛ ꯀꯩꯅꯣ ꯑꯣꯏꯕ ꯑꯥ ꯅꯔꯁꯀꯤ ꯑꯣꯏꯕ ꯍꯥꯏꯇꯥꯔꯦ ꯕꯦꯁꯁꯤꯡ ꯅꯔꯁꯤꯡꯒꯤ ꯑꯣꯏꯕꯀꯣ
ꯑꯦ ꯑꯗꯨꯗꯤ ꯆꯥꯎꯔꯛꯀꯅꯤ ꯆꯥꯎꯗ ꯌꯥꯔꯣꯏ
ꯑꯗꯨ ꯑꯗꯨꯗꯨꯒꯤ ꯑꯣꯏꯔꯝꯗꯧ ꯃꯥꯜꯂꯦ ꯑꯩꯅ ꯁꯨꯝ ꯈꯟꯕꯗ
ꯎꯝ ꯃꯣꯏꯗꯤ ꯆꯥꯎꯗ ꯌꯥꯔꯣꯏ ꯃꯣꯏꯗꯤ ꯁꯣꯏꯕꯗ ꯑꯅꯥꯕ ꯁꯤꯗꯣꯏꯅꯤꯅꯦ
ꯃꯥꯅꯦ ꯃꯥꯅꯦ
ꯃꯣꯏ ꯑꯗꯨꯗ ꯌꯦꯡꯉꯒ ꯍꯌꯦꯡ ꯄꯥꯟꯅꯔꯛꯑꯣ ꯃꯣꯏ ꯑꯗꯨꯒꯤ ꯄꯣꯠꯇꯨ ꯑꯁ ꯂꯥꯜꯂꯗꯤ ꯑꯅꯥꯕꯗ ꯂꯣꯏ ꯁꯤꯗꯣꯏꯅꯦ
ꯃꯥꯅꯦ ꯃꯥꯅꯦ
ꯑꯩꯁ ꯉꯔꯥꯡꯗꯤ ꯏꯃꯥꯟꯅꯕ ꯑꯃꯅ ꯐꯣꯟ ꯇꯧꯔꯛꯑꯦ
ꯑꯥ
ꯃꯣꯏ ꯃꯌꯥꯝꯕꯖꯤꯡꯅꯤꯌꯦ ꯍꯌꯦꯡ ꯕꯩꯕꯥꯅꯤꯌꯦ ꯑꯗꯨꯒ ꯉꯔꯥꯡ ꯅꯨꯃꯤꯗꯥꯡ ꯀꯣꯜ ꯇꯧꯔꯦ ꯑꯗꯨꯒ ꯑꯝꯇ ꯁꯦꯝꯕꯤꯌꯨ ꯑꯩꯅ ꯀꯥꯔꯤꯅꯣ ꯏꯇꯥꯎ ꯅꯣꯡ ꯑꯥ ꯍꯞꯇꯥ ꯑꯃꯨꯛ ꯋꯥꯠꯂꯤ ꯀꯥꯟꯗꯖꯨ ꯍꯥꯏꯔꯛꯄ ꯅꯠꯇꯦ ꯑꯥ ꯉꯁꯤ ꯍꯌꯦꯡ ꯕꯩꯕꯥꯅꯤ ꯍꯥꯏꯔꯗꯤ ꯑꯩꯗꯤ ꯀꯃꯥꯏꯟ ꯁꯦꯝꯗꯣꯏꯕ ꯑꯩ ꯁꯦꯝꯕꯕꯨꯗꯤ ꯂꯣꯏꯁꯤꯜꯂꯒꯦꯅ ꯅꯣꯡꯃꯗꯕꯨꯗꯤ ꯉꯝꯅꯤ ꯇꯨꯝꯗꯕꯤ ꯑꯗꯨꯝ ꯁꯦꯝꯃꯒꯦ ꯑꯗꯣ ꯃꯥ ꯁꯤ ꯆꯤꯡꯊꯣꯛ ꯈꯣꯠꯇꯣꯛꯄ ꯑꯩ ꯀꯩꯅꯣꯗꯨꯁꯨ ꯑꯃꯨꯛ ꯍꯥꯔꯠ ꯕꯥꯏꯟꯗꯤꯡ ꯇꯧꯒꯗꯧꯕꯅꯦꯌꯦ ꯍꯥꯏꯔꯠ ꯕꯥꯏꯅꯤꯡꯗꯤ ꯀꯨꯏꯌꯦꯕ ꯍꯥꯏꯗꯤ ꯆꯦ ꯀꯛꯄ ꯈꯛꯇꯗ ꯁꯤꯗ ꯀꯛꯐꯝ ꯂꯩꯇꯕꯅꯤꯅ ꯑꯥꯗ ꯆꯠꯇꯣꯏꯅꯦꯕ ꯑꯃꯨꯛ
ꯆꯨꯝꯃꯦ ꯆꯨꯝꯃꯦ
ꯌꯥꯝꯃꯛꯑꯗꯤ ꯑꯗꯨ ꯌꯥꯝꯃꯛꯄꯅꯤꯅ ꯆꯦꯛ ꯀꯛꯄ ꯈꯛꯇꯅ ꯃꯇꯝ ꯂꯧꯅꯤ ꯑꯗꯒꯤ ꯍꯥꯔꯠ ꯕꯥꯏꯟꯗꯤꯡ ꯍꯥꯏꯔꯣ ꯅꯞꯄ ꯈꯣꯠꯄ ꯒ ꯒꯝꯗꯣ ꯑꯃꯨꯛ ꯀꯪꯗ꯭ꯔꯗꯤ ꯑꯃꯨꯛ ꯐꯔꯛ ꯇꯥꯏꯅꯦꯕ
ꯎꯝ
ꯌꯥꯔꯣꯏ ꯈꯣꯠꯂꯣꯏ ꯑꯗꯨꯝ ꯌꯦꯠ ꯂꯩꯕ ꯍꯥꯏꯇꯥꯔꯦ ꯑꯝꯇꯪ ꯇꯧꯅꯕ ꯑꯝꯇ ꯇꯧꯅ ꯑꯩꯅ ꯌꯥꯔꯣꯏꯃꯦ ꯚꯥꯏ ꯀꯩꯅꯣ ꯇꯧꯕꯗꯣ ꯃꯥꯗꯨ ꯀꯩꯅꯣ ꯇꯧꯔꯦ ꯃꯥꯅ ꯏꯁꯄꯥꯏꯔꯦꯜ ꯍꯥꯏꯔꯗꯤ ꯐꯕ ꯑꯗꯨꯣ ꯏꯁꯄꯥꯏꯔꯦꯜ ꯇꯧꯋꯔꯗꯤ ꯌꯥꯗ꯭ꯔꯥ ꯍꯪꯉꯒ ꯑꯗꯨꯁꯨ ꯑꯃꯨꯛ ꯌꯥꯔꯣꯏ ꯁꯤꯅꯦꯕ ꯑꯗꯣ ꯐꯣꯟꯖꯤꯅ ꯃꯥꯖꯨ ꯁꯥꯎꯔꯛꯑꯦ ꯀꯟꯅ ꯐꯣꯟꯗꯣ ꯇꯧꯔꯤ ꯃꯤꯅ ꯑꯔꯨꯕ ꯋꯥ ꯉꯥꯡꯉꯖꯨ ꯍꯥꯏꯐꯦꯠꯇꯪ ꯍꯥꯏꯔꯛꯑꯝꯃꯒ ꯑꯃꯨꯛ ꯀꯛꯊꯠ ꯀꯦ ꯑꯃꯨꯛ ꯃꯥꯒꯤ ꯃꯥꯒꯤ ꯀꯩꯅꯣ ꯃꯥꯅ ꯑꯃꯨꯛ ꯍꯥꯏꯅꯤꯡꯉꯀꯥꯟꯗ ꯑꯃꯨꯛ ꯐꯣꯟ ꯇꯧꯔ ꯑꯃꯨꯛ ꯍꯥꯏꯔꯞꯄꯤ ꯇꯧꯔ ꯂꯩꯔꯦ ꯑꯩꯗꯤ ꯁꯥꯎꯅꯤꯡꯉꯝꯅꯤ ꯈꯣꯜꯅꯦ ꯇꯧꯔꯛꯑꯦ ꯃꯥꯁꯨ ꯑꯃ ꯑꯕꯣꯏꯗꯣ ꯑꯃ ꯖꯦꯐꯥꯎ ꯑꯔꯕꯥ ꯑꯔꯕꯥꯇꯣ ꯍꯣꯏ ꯃꯥ ꯃꯥꯏ ꯃꯌꯥꯝꯕꯅꯦꯌꯦ
ꯑꯣ
ꯍ ꯀꯅꯥꯅ ꯑꯗꯨꯏ ꯄꯣꯠꯇꯗꯤ ꯌꯥꯗ꯭ꯔꯦꯕ
ꯎꯝ ꯑꯗ ꯅꯪꯅ ꯁꯨꯝ ꯗꯤꯖꯥꯔꯇꯦꯟ ꯁꯦꯝꯕꯀꯥꯟꯗ ꯅꯨꯃꯤꯠ ꯀꯌꯥꯅꯤꯗꯤ ꯆꯪꯒꯦ
ꯅꯨꯃꯤꯠꯁꯦ
ꯎꯝ
ꯑ ꯑꯗꯨꯝ ꯇꯨꯝ ꯇꯨꯝꯗꯕꯤꯗ ꯍꯥꯏꯗꯤ ꯑꯩꯅ ꯁꯦꯝꯃꯤꯖꯦ ꯑꯌꯥꯝꯕ ꯃꯇꯝꯗ ꯑꯌꯨꯛ ꯅꯨꯡꯊꯤꯟꯖꯦ ꯌꯥꯝ ꯀꯥꯟ ꯁꯦꯝꯗꯦꯕ ꯑꯌꯨꯛ ꯅꯨꯡꯊꯤꯟ ꯁꯦꯝꯕꯨꯗꯤ ꯁꯦꯝꯃꯦꯕ ꯑꯗꯨ ꯑꯗꯨꯗꯗꯤ ꯌꯥꯝ ꯀꯟꯅ ꯁꯦꯝꯗꯦꯕ ꯅꯨꯃꯤꯗꯥꯡꯒꯨꯝꯕ ꯈꯤꯇꯪ ꯊꯦꯡꯗꯔꯛꯄꯁꯤꯗ ꯁꯦꯝꯕꯅ ꯅꯨꯡꯉꯥꯏꯑꯦꯕ ꯑꯗꯨꯃꯥꯏꯅ ꯇꯧꯋꯦ ꯑꯗꯨꯅ ꯄꯨꯡ ꯀꯩꯅꯣ ꯇꯧꯋꯦ ꯆꯥꯛꯇꯣ ꯂꯣꯏꯅ ꯊꯣꯡꯈ꯭ꯔꯒꯗꯤ ꯑꯗꯨꯝ ꯅꯨꯡ ꯗꯥꯡꯋꯥꯏꯔꯝ ꯄꯨꯡ ꯇꯔꯦꯠ ꯁ꯭ꯋꯥꯏꯗ ꯑꯗꯨꯝ ꯐꯝꯃ ꯁꯦꯝꯗꯨꯅ ꯑꯗꯨꯝ ꯁꯦꯝꯃꯦꯕ ꯆꯥꯛ ꯆꯥꯊꯣꯛꯑꯒꯅ ꯄꯣꯊꯥ ꯃꯌꯥꯝ ꯋꯥꯔꯤ ꯁꯥꯟꯅ ꯈꯣꯠꯄ ꯇꯧꯔꯒ ꯑꯃꯨꯛ ꯁꯦꯝꯃꯒ ꯄꯨꯡ ꯑꯃ ꯑꯅꯤ ꯃꯔꯤꯐꯧ ꯇꯥꯕ ꯌꯥꯎꯋꯤꯗ ꯊꯨꯅ ꯂꯣꯏꯔ ꯊꯨꯅ ꯂꯣꯏꯌꯣꯅ ꯍꯥꯏꯔꯛꯑꯒꯗꯤ ꯃꯣꯏꯅ
ꯑꯣ
ꯍꯥꯏꯗꯤ ꯑꯩꯩꯅ ꯑꯃꯨꯛ ꯑꯩꯅ ꯑꯃꯨꯛ ꯗꯥꯎ ꯌꯥꯗ꯭ꯔꯤꯁꯤꯅ ꯁꯦꯝꯃꯣ ꯍꯥꯏꯕ ꯃꯌꯥꯝꯗꯣ ꯀꯩꯅꯣ ꯇꯧꯕ ꯍꯥꯏꯇꯥꯔꯦ ꯅꯨꯃꯤꯠ ꯃꯉꯥꯅꯤꯃꯨꯛ ꯋꯥꯠꯂꯤꯀꯥꯟꯗ ꯇꯔꯥꯅꯤꯃꯨꯛ ꯋꯥꯠꯂꯤꯀꯥꯟꯗ ꯇꯧ ꯃꯤ ꯊꯥ ꯑꯃꯅꯤ ꯃꯃꯥꯡꯗ ꯁꯦꯝꯅꯕ ꯍꯧꯕ ꯄꯣꯠꯇꯣ ꯎꯝ ꯍꯥꯏ ꯑꯗꯨꯏ ꯄꯣꯠꯇꯣ ꯃꯣꯏꯅ ꯑꯥ ꯅꯨꯃꯤꯠ ꯃꯉꯥꯅꯤ ꯋꯠꯀꯨꯝꯕ ꯇꯥꯅꯤ ꯋꯥꯀꯨꯝꯕ ꯍꯥꯏꯔꯛꯄ ꯄꯣꯠ ꯑꯣꯏꯕꯅꯤꯅ ꯑꯃꯨꯛ ꯑꯃꯨꯛ ꯇꯧꯔꯤꯁꯤꯅ ꯁꯦꯝꯃꯅꯤ ꯁꯦꯝꯃꯦ ꯍꯥꯏꯗꯤ ꯂꯣꯏꯔꯦ ꯍꯥꯏꯔꯒ ꯑꯃꯨꯛ ꯆꯤꯡꯊꯣꯛꯇꯦꯕ ꯃꯣꯏ ꯑꯣꯖꯥ ꯑꯃꯨ ꯌꯦꯡꯍꯜꯂꯅꯤ ꯑꯣꯖꯥꯁꯦ ꯈꯔ ꯅꯨꯡꯉꯥꯏꯕ ꯒ꯭ꯌꯥꯟ ꯇꯥꯕ ꯃꯤ ꯑꯣꯏꯔꯒꯗꯤ ꯐꯥꯗꯧꯕ ꯈꯔ ꯌꯥꯝ ꯌꯦꯛꯀꯟꯕ ꯑꯣꯖꯥ ꯌꯥꯎꯋꯦꯕ
ꯑꯥ
ꯀꯩꯁꯨ ꯈꯤꯇꯪ ꯁꯣꯏꯕꯒꯤꯁꯨ ꯑꯗꯨꯝ ꯌꯦꯠꯂ ꯁꯦꯝꯇꯣꯟꯕ ꯑꯗꯨ ꯑꯗꯨꯒꯨꯝꯕ ꯑꯣꯖꯥ ꯌꯥꯎꯔꯛꯑꯒꯗꯤ ꯑꯃꯨꯛ ꯍꯦꯟꯅꯋꯥꯔꯦ ꯍꯥꯏꯗꯤ ꯑꯃꯨꯛ ꯁꯦꯝꯗꯣꯛꯑꯅꯤ ꯑꯃꯨꯛ ꯄꯤꯔꯅꯤ ꯁꯤ ꯑꯃꯨꯛ ꯁꯦꯝꯗꯣꯛꯑꯣ ꯍꯥꯏꯔꯛꯑꯅꯤ ꯑꯃꯨꯛ ꯑꯗꯨ ꯑꯃꯨꯛ ꯁꯦꯝꯗꯣꯛꯇꯣꯏꯅꯦꯕ ꯑꯃꯨꯛ ꯑꯗꯨꯝ ꯄꯤꯔꯅꯦ ꯑꯃꯨꯛ ꯑꯃꯃꯨꯛ ꯂꯥꯜꯂꯦ ꯉꯔꯥꯡ ꯅꯍꯥꯟ ꯑꯃ ꯇꯧꯔꯤꯅꯦꯅꯦ ꯄꯨꯂꯞ ꯁꯦꯝꯕ ꯂꯣꯏꯔꯦ
ꯑ
ꯑꯗꯨꯒ ꯇꯤꯡꯊꯣꯛꯄꯩ ꯄꯤꯒꯦꯔꯥꯗ ꯀꯛꯄ ꯈꯣꯠꯄ ꯄꯨꯈ꯭ꯔꯦ
ꯑꯥ
ꯃꯣꯏ ꯍꯌꯦꯡ ꯕꯩꯕꯥꯅꯦ ꯍꯥꯏꯕꯅꯤ ꯑꯗꯨꯕꯨꯗꯤ ꯕꯩꯕꯥꯅꯦ ꯍꯌꯦꯡ ꯍꯥꯏꯕꯗꯨ ꯑꯗꯨꯁꯨ ꯑꯃꯨꯛ ꯁꯨꯃꯥꯏꯅ ꯍꯌꯦ ꯃꯣꯏ ꯑꯩꯁ ꯑꯣꯗꯤ ꯗꯨꯅ ꯃꯣꯏ ꯑꯩꯁ ꯗꯤ ꯁ ꯏꯁꯇꯨꯗꯦꯟ ꯒꯥꯩꯗꯨꯗ ꯍꯪꯉꯨꯏ ꯃꯥꯅ ꯀꯃꯥꯏ ꯅꯝꯃꯒꯦ ꯈꯣꯠꯂꯒꯦꯅ ꯑꯗ ꯃꯣꯏꯅ ꯕꯩꯕꯥ ꯍꯌꯦꯡ ꯇꯧꯔꯔꯣꯏ ꯍꯥꯏꯌꯦ ꯗꯦꯠ ꯇ꯭ꯋꯦꯟꯇꯤꯗ ꯇꯧꯔꯅꯤ ꯍꯥꯏꯌꯦ ꯑ ꯈꯔ ꯉꯟꯅ ꯑꯗꯨꯃꯥꯏꯅ ꯄꯥꯎꯗꯣ ꯐꯥꯎꯕꯤꯔꯝꯃꯒꯗꯤ ꯆꯤꯡꯊꯣꯛꯇꯁꯨ ꯂꯩ ꯌꯥꯗ꯭ꯔꯣ
ꯑ
ꯑꯗꯨꯒ ꯑꯃꯨꯛ ꯉꯁꯥꯏꯌꯨꯛꯇꯣ ꯑꯃꯨꯛ ꯁꯨꯃꯥꯏꯅ ꯍꯥꯏꯌꯦ ꯊꯤꯌꯣ ꯊꯤꯌꯣꯔꯤꯀꯦꯜ ꯑ ꯀꯩꯅꯣ ꯀꯜꯆꯔꯦꯜ ꯊꯤꯌꯣꯔꯤꯀꯦꯜ ꯍꯥꯏꯕ꯭ꯔꯥ ꯀꯩꯅꯣ ꯐ꯭ꯔꯦꯝꯋꯥꯔꯛ ꯑꯃꯥꯏꯅ ꯑꯗꯨꯒꯤ ꯄꯣꯠꯇꯣ ꯀꯔꯝꯕ ꯑꯣꯏꯗꯣꯏꯅꯣ ꯁꯤ ꯑꯃꯨꯛ ꯁꯦꯝꯠꯇꯣꯔꯛꯑꯣ ꯍꯥꯏꯌꯦꯑꯦ ꯄꯨꯂꯞ ꯆꯤꯡꯊꯣꯛ ꯂꯣꯏꯔꯀꯥꯟꯗꯨꯗ ꯃꯀꯣꯛꯇꯩ ꯑꯃꯨꯛ ꯁꯦꯝꯗꯣꯏꯅꯦ ꯍꯥꯏꯕ ꯑꯩꯅ ꯇꯧꯔꯤꯁꯦ
ꯎꯝ ꯐꯖꯔꯦꯅꯦ ꯄꯩꯁꯥ ꯄꯩꯁꯥꯁꯦ ꯄꯩꯁꯥꯁꯦ ꯗꯕꯜꯗ ꯗꯕꯜ ꯇꯤꯡꯉꯦꯅꯦ ꯑꯗꯨꯗꯤ
ꯍꯣꯏ ꯃꯥ ꯑꯃ ꯂꯤꯁꯤꯡ ꯑꯃ ꯆꯥꯇ꯭ꯔꯨꯛꯃꯨꯛ ꯇꯤꯡꯗꯣꯏꯅꯦ ꯍꯥꯏꯗꯤ ꯇꯦꯁ ꯆꯞꯑꯃꯅꯤ ꯂꯥꯛꯑꯒ ꯁꯦꯝꯗꯣꯛꯄꯁꯨ ꯌꯥꯔꯣꯏꯕ ꯃꯈꯥꯗ ꯄꯦꯖ ꯅꯝꯕꯔ ꯏꯕꯅꯤ ꯑꯗꯨꯅ ꯄꯦꯖ ꯅꯝꯕꯔꯗ ꯂꯣꯏ ꯀꯥꯏꯔꯛꯑꯅꯤꯗꯅ ꯑꯗꯨꯅ ꯃꯀꯣꯛꯇꯤ ꯑꯃꯨꯛ ꯅꯧꯅ ꯑꯃꯨꯛ ꯄꯨꯂꯞ ꯁꯦꯝꯃꯦꯕ ꯋꯥꯔꯤꯅꯦꯕ ꯃꯥꯏꯗꯣ
ꯑꯣ ꯍꯥꯏꯗꯤ ꯖꯔ ꯑ ꯗꯤꯖꯥꯔꯇꯦꯁꯟ ꯁꯦꯝꯕꯁꯦ ꯄꯩꯁꯥ ꯌꯥꯝ ꯆꯪꯕꯅꯦ ꯌꯥꯗꯕꯅꯦꯕ ꯖꯦꯔꯣꯛꯁ ꯇꯧꯕ ꯈꯣꯠꯄ ꯇꯧꯕꯗꯨꯗꯀꯣ ꯑꯗꯨ ꯑꯩꯈꯣꯏ ꯑꯗꯨ ꯑꯩꯈꯣꯏꯅ ꯇꯧꯔꯛꯈꯤꯕꯗꯨꯁꯨ ꯌꯥꯝ ꯋꯥꯏ ꯌꯥꯝ ꯋꯥꯈꯤꯕ ꯍꯥꯏꯗꯤ ꯊꯥ ꯑꯃ ꯑꯅꯤꯃꯨꯛꯀ ꯆꯪꯉꯦꯕ ꯑꯩꯈꯣꯏꯅ ꯇꯧꯔꯛꯈꯤꯕꯗꯣ ꯍꯥꯏꯗꯤ ꯑꯩꯈꯣꯏꯁꯦ ꯍꯩꯕꯁꯨ ꯅꯠꯇꯕꯅꯤꯅꯀꯣ ꯍꯥꯏꯗꯤ ꯃꯃꯥꯡꯒꯤ ꯇꯧꯔꯝꯕ ꯃꯌꯥꯝꯗꯨꯗ ꯌꯦꯡꯉ ꯌꯦꯡꯉ ꯇꯧꯕꯅꯤꯅ ꯌꯥꯝ ꯋꯥꯏꯕ ꯇꯧꯈꯤꯕꯗꯣ ꯑꯣ ꯎꯝ
ꯑꯩꯒꯤꯗꯤ ꯕꯥꯏꯟꯗꯤꯡ ꯇꯧꯔ ꯑꯗꯨꯝ ꯇꯧꯈꯤꯗ ꯌꯥꯝ ꯑꯍꯣꯡꯕ ꯃꯃꯜꯗ ꯍꯥꯏꯗꯤ ꯌꯥꯝ ꯀꯟꯅꯁꯨ ꯑꯩꯈꯣꯏꯒꯤꯗꯤ ꯑꯗꯨꯒꯨꯝꯕ ꯀꯩꯅꯣ ꯂꯩꯇꯦꯕ ꯁꯤ ꯇꯧꯗ ꯌꯥꯗꯦ ꯍꯥꯏꯕꯃꯛ ꯂꯩꯇꯦꯕ ꯑꯗꯨꯗꯨꯅ ꯑꯗꯨꯃꯥꯏꯅ ꯇꯧꯔꯒ ꯑꯗꯨꯝ ꯊꯥꯖꯤꯟꯈ꯭ꯔꯦ ꯍꯥꯏꯗꯤ ꯏꯁꯥꯒꯤ ꯀꯣꯄꯤ ꯑꯃ ꯂꯥꯎꯔꯦ ꯑꯗꯒꯤ ꯑꯣꯖꯥꯁꯤꯡꯒꯤ ꯀꯣꯄꯤ ꯑꯃꯃꯝ ꯂꯣꯏ ꯄꯤꯔꯦ ꯄꯨꯂꯞꯅ ꯀꯣ ꯃ ꯉꯥꯔꯒ ꯑꯃ ꯇꯧꯋꯦ ꯑꯗꯣ ꯀꯣꯕꯤ ꯑꯗꯨꯒꯤ ꯀꯩꯅꯣ ꯑꯃꯃꯝꯗꯨꯗ ꯀꯣꯐꯤ ꯑꯃꯃꯝꯗꯨꯗ ꯂꯨꯄꯥ ꯆꯍꯨꯝ ꯆꯍꯨꯝꯃꯨꯛꯀꯤ ꯆꯥꯡꯅꯦꯕ ꯆꯪꯉꯤꯁꯦ ꯆꯍꯨꯝ ꯆꯍꯨꯝꯗꯪ ꯄꯥꯔꯣ ꯑ ꯌꯧꯋꯦꯕ ꯍꯦꯛꯇ ꯌꯥꯗꯦꯕ ꯑꯗꯨ ꯂꯨꯄꯥ ꯂꯤꯁꯤꯡ ꯑꯃ ꯂꯤꯁꯤꯡ ꯑꯃꯒ ꯆꯥꯝꯃꯉꯥ ꯑꯃꯒꯤꯒꯤ ꯆꯥꯡꯅꯦꯕ
ꯎꯝ
ꯑꯣ ꯑꯗꯨꯗ ꯑꯁ ꯀꯥꯏꯗꯒꯤ ꯃꯥꯗꯤ ꯑꯃꯨꯛ ꯄꯨꯂꯞ ꯍꯜꯂꯅꯤ ꯑꯗꯨꯗꯤ
ꯍꯟꯊꯣꯏꯅꯦ ꯂꯣꯏ ꯃꯀꯣꯛ ꯊꯟꯗꯣꯏꯅꯦ ꯑꯃꯨꯛ ꯂꯤꯁꯤꯡ ꯑꯃ ꯆꯥꯇ꯭ꯔꯨꯛ ꯑꯃꯨꯛ ꯅꯧꯅ ꯑꯃꯨꯛ ꯀꯩꯅꯣ ꯇꯧꯗꯣꯏꯅꯦꯕ ꯊꯤꯗꯣꯏꯅꯤ
ꯎꯝ
ꯍꯥꯏꯗꯤ ꯉꯔꯥꯡ ꯃꯣꯏ ꯑꯣꯖꯥꯗ ꯄꯤꯔꯤꯅꯤ ꯑꯗꯨ ꯃꯣꯏ ꯑꯣꯖꯥꯅ ꯆꯦꯛ ꯇꯧꯔꯛꯏꯅꯤ ꯌꯥꯔꯦ ꯍꯥꯏꯔꯒ ꯁꯦꯝꯇꯣꯛꯏꯅꯦ ꯑꯃꯨꯛ ꯉꯁꯤ ꯑꯃꯨꯛ ꯍꯥꯏꯔꯛꯑꯦ ꯍꯥꯏꯗꯤ ꯉꯔꯥꯡ ꯆꯦꯛ ꯇꯧꯋꯦꯅ ꯌꯥꯔꯦ ꯍꯥꯏꯗꯨꯁꯨ ꯑꯩꯅ ꯁꯦꯝꯗꯣꯛꯄꯩꯗꯨꯗ ꯑꯃꯨꯛ ꯃꯥꯅ ꯍꯥꯏꯔꯛꯏ ꯃꯌꯥꯝꯗꯣ ꯑꯝꯇ ꯂꯥꯟꯅ ꯃꯥꯅ ꯍꯥꯏꯗꯤ ꯁꯣꯏꯗ ꯁ ꯁꯦꯝꯇꯣꯔꯛꯇꯕꯒꯤ ꯇꯥꯏꯞꯇ ꯇꯧꯕ ꯃꯥꯅ ꯑꯃꯨꯛ ꯄꯤꯔꯛꯑꯦꯕ ꯅꯧꯅ ꯑꯃꯨꯛ ꯍꯥꯏꯗꯤ ꯑꯩꯒꯤꯗꯣ ꯄꯨꯂꯞ ꯁꯦꯝꯇꯣꯛꯑꯕꯅꯦ ꯑꯝꯛꯇꯪ